ꯎꯝ ꯇꯥꯕꯣ ꯍ
ꯀꯗꯔꯝꯃꯤ ꯅꯍꯗꯤ
ꯐꯝꯉꯝꯃꯤꯅꯦ ꯅꯪꯗꯤ
ꯑꯣ ꯀꯅꯥ ꯀꯅꯥ ꯂꯩꯜꯀꯦ
ꯑꯩ ꯏꯊꯟꯗ ꯂꯩꯌꯦ ꯍꯧꯖꯤꯛꯇꯤ ꯅꯪꯒꯤ
ꯑꯩꯁꯨꯅꯦ ꯔꯨꯝꯗ ꯂꯩꯌꯦ ꯍꯧꯖꯤꯛ ꯃꯄꯥꯟꯗ ꯂꯩꯌꯦ
ꯑꯣ ꯅꯨꯡꯉꯥꯏꯕ꯭ꯔꯒ ꯃꯄꯥꯟꯗ ꯂꯩꯕ
ꯂꯣꯛ ꯈꯨꯕꯒꯤ ꯌꯥꯗꯔꯦ ꯍꯥꯢꯕ
ꯅꯪ ꯂꯣꯛ ꯈꯨꯕ꯭ꯔꯥ
ꯍꯣꯏ ꯈꯨꯌꯦ ꯌꯥꯗꯦ ꯀꯣꯟꯖꯦ ꯁꯤꯔꯦ ꯂꯣ
ꯍꯤꯗꯥꯛ ꯆꯥꯗꯔꯣ
ꯊꯥꯛ ꯆꯥꯕ ꯆꯥꯏ ꯑꯗꯣ ꯑꯔꯅꯣ ꯋꯥꯠ ꯅꯪꯗꯤ ꯀꯂꯦꯖ ꯆꯠꯇ꯭ꯔꯣ
ꯎꯝ ꯆꯠꯂꯣꯢ ꯍꯟꯗꯛ ꯁꯨꯇꯤ ꯂꯩꯕꯒꯤ
ꯑꯝ
ꯑ
ꯆꯠꯈꯤꯔꯣꯏ ꯑꯩꯗꯤ ꯀꯣꯔꯁ ꯑꯅꯧꯕ ꯍꯧꯔꯣꯏꯅꯤ ꯑꯗꯨ ꯑ ꯀꯩꯅꯣ ꯂꯣꯏꯔꯒ
ꯀꯔꯤ ꯑꯣ ꯅꯪ ꯅꯪꯁꯨ ꯅꯤꯠ ꯊꯥꯕ꯭ꯔꯥ
ꯄꯨꯕꯥꯛ ꯂꯥꯛꯒꯅꯤꯒꯣ ꯅꯣꯢ ꯑꯅꯤ ꯍꯣꯏ ꯊꯥꯢꯌꯦ
ꯀꯩꯅ ꯑꯩꯅ ꯊꯣꯛꯂꯥꯅꯤ ꯃꯣꯏ
ꯅꯪ ꯈꯜꯂꯅꯤ ꯍꯥꯏꯕ ꯗꯣꯛꯇꯔ ꯇꯝꯃꯒꯦ ꯍꯥꯏꯕ꯭ꯔꯣ ꯅꯪ
ꯑꯩꯒꯤ ꯎꯄꯥꯥꯏ ꯂꯩꯔꯣꯢꯗ
ꯎꯝ
ꯐꯖ
ꯍꯨꯝ
ꯀꯣꯂꯦꯖ ꯑꯐꯕ ꯐꯪꯕ ꯑꯣꯏꯔꯣ
ꯑꯁ ꯉꯝꯃꯔꯣꯏ ꯐꯪꯉꯔꯣꯏ ꯂꯣꯏꯔꯦ
ꯐꯪꯉꯅꯤ ꯅꯪ
ꯐꯪꯉꯔꯣꯏ ꯍꯥꯏꯅ ꯋꯥ ꯂꯣꯏꯈ꯭ꯔꯕꯅꯤ
ꯏꯁ ꯢꯁ
ꯐꯪꯉꯔꯣꯢ ꯑꯣꯏꯅ ꯋꯥ ꯂꯣꯏꯔꯦ ꯌꯥꯔꯦ ꯅꯤꯠ ꯀꯦ ꯋꯥꯔꯤꯁꯦ ꯇꯣꯛꯑꯣ ꯀꯣ ꯈꯨꯄꯥꯛ ꯂꯥꯛꯀꯅꯤ ꯑꯩꯩꯅ ꯌꯨꯝꯗ ꯂꯥꯛꯑꯒ
ꯂꯥꯛꯑꯣ ꯊꯦꯡꯅꯁꯦ
ꯑ
ꯌꯥꯝꯅ ꯈꯨꯁꯤ ꯀꯗꯥ ꯂꯩꯦ ꯀ ꯀ
ꯀꯦꯝꯅꯠꯗꯦꯗ ꯅꯪ ꯉꯥꯡꯕꯗꯣ ꯇꯥꯔꯒ ꯌꯥꯝ ꯅꯣꯛꯅꯤꯡꯕ
ꯢꯁ ꯕ꯭ꯔꯦꯛꯐꯥꯁ ꯆꯥ ꯊꯥꯛꯕꯔꯣ
ꯀꯔꯤ ꯕꯦꯛꯐꯥꯁ ꯅꯣ ꯆꯥꯛ ꯑꯣꯏꯕ ꯀꯥꯟꯗ ꯑꯗꯨ ꯈꯪꯗꯦ ꯑꯁꯤ ꯂꯣꯏꯔꯦ ꯈ ꯇꯟ ꯆꯥꯁꯤꯔꯥ ꯑꯩꯗꯧ ꯂꯣ ꯈꯪꯗꯦ
ꯑꯦꯍ ꯉꯁꯤꯗꯤ ꯀꯔꯤ ꯌꯦꯟꯁꯥꯡ ꯊꯣꯡꯉꯅꯤ
ꯑꯩꯅ ꯇꯣꯡꯗꯕꯅꯤꯅ ꯈꯪꯗ꯭ꯔꯦ ꯅꯣꯢꯗꯤ
ꯑꯩꯁꯨ ꯑꯩꯅ ꯇꯧꯗꯕꯅꯤꯅ
ꯆꯞ ꯃꯥꯟꯅꯔꯤꯑ
ꯎꯝ ꯑꯩ ꯑꯁꯤꯁꯦ ꯃꯄꯟ ꯆꯠꯄꯗ
ꯊꯣꯛꯀꯗ꯭ꯔꯥ
ꯈꯪꯗꯦ ꯑꯁ ꯐꯔꯛ ꯇꯥꯕ ꯉꯥꯛꯇ
ꯑꯣ
ꯌꯥ ꯆ
ꯅꯣꯡ ꯆꯨꯋꯦ ꯈꯣꯏꯔꯣꯝꯗꯗꯤ
ꯎꯝ ꯑꯣ ꯑꯩꯈꯣꯏꯔꯣꯝꯗꯁꯨ ꯆꯨꯌꯦ
ꯎꯝ
ꯌꯥꯝ ꯃꯅꯩ
ꯅꯪꯅꯃꯅ ꯅꯤꯡꯔꯒ ꯑꯁ ꯑꯁ ꯃꯇꯥꯡ ꯌꯥꯝ ꯁꯥꯏꯗ ꯉꯤꯁꯤꯗꯤ ꯐꯣꯟ ꯐ꯭ꯂꯥꯏ ꯃꯣ ꯀ ꯂꯣꯏ ꯑꯣꯐ ꯇꯧꯈ꯭ꯔꯕꯅꯦ
ꯑꯩꯒꯤ
ꯍꯩꯌꯦ ꯀꯦꯝ ꯅꯇꯦ ꯍꯌꯦꯡꯗꯤ ꯍꯥꯡꯕ ꯃꯇꯝꯗꯗꯤ ꯂꯣꯏꯔꯦꯟ ꯄꯨꯔꯥ ꯐꯨꯜ ꯑꯣꯏꯔꯅꯤ
ꯎꯝ ꯀꯩꯒꯤꯔꯣ ꯃꯔꯝ ꯍꯥꯏꯔꯣ
ꯅꯨꯡꯉꯥꯏꯇꯦ ꯍꯣꯔꯦꯟ ꯃꯃꯥꯡ ꯍꯣꯏ ꯇꯧꯔꯛꯄꯗ ꯐꯣꯟꯒ ꯄꯥꯏꯔꯛꯇꯗꯤ ꯁꯣꯏꯗꯦ ꯁꯣꯏꯔ
ꯄꯥꯈꯛꯀꯅꯤꯅꯪ ꯃꯇꯝ
ꯀꯔꯤꯕꯨ ꯍꯥꯏꯁꯦꯔꯥ ꯈꯪꯗ꯭ꯔꯦꯅꯦ ꯍꯦ
ꯀꯦꯝ ꯈꯜꯂꯨꯅꯨ
ꯇꯨꯛ ꯇꯨꯛ ꯇꯨꯛ ꯇꯨꯛ ꯇꯨꯑ
ꯃꯁꯤꯗꯤ ꯃꯤ ꯀꯔꯤ ꯀꯔꯤ ꯇꯧꯔꯒꯦꯅꯦ
ꯀꯔꯤ ꯀꯔꯤ